ꯍꯜꯂꯣ
ꯍꯣꯏ ꯇꯥꯏꯌꯦ
ꯎ ꯀꯩꯗꯧꯔꯝꯃꯤꯅꯣ
ꯅꯨꯡꯉꯥꯏꯔꯤꯌꯦ ꯍꯥꯏꯕ ꯇꯥꯔꯦ
ꯑꯩꯁꯨ ꯑꯗꯨꯝ ꯅꯨꯡꯉꯥꯏꯔꯤ ꯍꯥꯏꯇꯥꯔꯦ
ꯑ ꯅꯪꯗꯤ ꯀꯔꯤ ꯊꯕꯛ ꯇꯧꯔꯤꯅꯣ
ꯑꯩ ꯁ꯭ꯀꯨꯜꯗ ꯂꯩꯌꯦ
ꯁ꯭ꯀꯨꯜꯗ
ꯑꯥꯎ
ꯑꯦ ꯑꯣ
ꯐꯖꯅ ꯇꯥꯗ꯭ꯔꯦ ꯅꯪ ꯈꯣꯟꯖꯦꯟ
ꯑꯣ ꯑꯣꯏꯕ꯭ꯔꯥ ꯅꯪꯒꯤꯗꯤ ꯐꯖꯅ ꯇꯥꯏꯌꯦ
ꯑꯣ ꯍꯧꯖꯤꯛꯇꯤ ꯑꯃꯨꯛ ꯐꯖꯅ ꯇꯥꯔꯦ
ꯑꯧ ꯑ ꯅꯪꯗꯤ ꯁ꯭ꯀꯨꯜ ꯀꯥꯔꯤꯔꯣ ꯀꯣꯂꯦꯖ ꯀꯥꯔꯤꯔꯣ
ꯑꯣꯖꯥ ꯑꯣꯏꯔꯤꯌꯦ
ꯑꯁ ꯃꯤ ꯑꯆꯥꯎꯕꯕꯨ ꯉꯥꯡ ꯅꯥꯕꯁꯤ ꯅꯨꯡꯉꯥꯏꯔꯦꯀꯣ
ꯆꯥꯛ ꯌꯦꯟꯖꯥꯡ ꯊꯣꯡꯉꯕꯣ
ꯑꯩ ꯍꯥꯥꯍꯥ ꯊꯣꯡꯗ꯭ꯔꯤꯌꯦ ꯊꯣꯡꯅꯤꯡꯉꯥꯏ ꯇꯧꯁꯤꯔꯥ ꯍꯥꯏꯅ ꯈꯜꯂꯤꯌꯦ ꯑꯗꯨ ꯈꯔ ꯇꯟꯕꯒꯤ ꯑꯗꯨꯝ ꯐꯝꯅ ꯂꯥꯛꯌꯦꯗ
ꯑ ꯀꯩ ꯏꯟꯁꯥꯡ ꯊꯣꯡꯗꯣꯏꯅꯣ ꯉꯁꯤꯗꯤ
ꯑꯩ ꯈꯪꯗꯦ ꯏꯟꯁꯥꯡ ꯊꯣꯡꯅꯤꯡꯉꯥꯏꯁꯨ ꯂꯩꯇꯦꯅꯤꯡ ꯆꯥꯅꯤꯡꯕ ꯏꯟꯁꯥꯡꯁꯨ ꯈꯪꯗꯦꯗ ꯍꯧꯖꯤꯛꯀꯥꯟꯗꯤ
ꯎꯁꯣꯏ ꯀꯨꯝꯕ ꯑꯗꯨꯒꯨꯝꯕ ꯉꯥꯛꯇꯅꯤꯗ
ꯅꯣꯏꯗꯤ ꯀꯔꯤ ꯏꯟꯁꯥꯡ ꯏꯟꯁꯥꯡ ꯆꯥꯔ ꯂꯩꯌꯦ
ꯆꯞ ꯃꯥꯟꯅꯩꯗ
ꯗꯨꯀꯥꯟ ꯊꯣꯛꯑꯖꯨ ꯎꯁꯣꯏꯒꯨꯝꯕ ꯍꯧꯖꯤꯛꯇꯤ ꯂꯧ ꯃꯇꯝꯅꯤꯅ ꯂꯧꯒꯤ ꯃꯅꯥ ꯃꯁꯤꯡ ꯉꯥꯛꯇ
ꯍꯣꯏ ꯑꯣ ꯑꯗꯨꯅꯦ ꯃꯄꯥꯟ ꯊꯣꯛꯔꯁꯨ ꯑꯗꯨ ꯀꯩꯊꯦꯜ ꯆꯠꯂꯁꯨ ꯀꯣ
ꯍꯣꯏ
ꯐꯪꯕꯟꯁꯛ ꯉꯥꯛꯇ ꯑꯗꯨꯝ ꯐꯪꯕꯒꯤ ꯑꯩꯁ ꯁꯥꯁꯨ ꯆꯥꯅꯤꯡꯉꯤ ꯇꯟꯁꯨ ꯇꯟꯈ꯭ꯔꯦꯗ
ꯎꯝ
ꯅꯪꯗꯤ ꯎꯖꯥ ꯑꯣꯏꯕꯅꯤ ꯅꯪ ꯅꯊꯟꯇ ꯂꯩꯕ꯭ꯔꯣ
ꯏꯊꯟꯇ ꯅꯠꯇꯦ ꯑꯉꯥꯡꯃꯒ ꯂꯩꯌꯦ
ꯑ ꯅꯪ ꯑ ꯂꯨꯍꯣꯡꯈ꯭ꯔꯕ꯭ꯔꯣ
ꯑꯩ ꯂꯨꯍꯣꯡꯗ꯭ꯔꯤ ꯏꯅꯥꯎꯅꯨꯄꯤꯒꯤ ꯃꯆꯥꯅꯤ
ꯑꯦ ꯑꯦ ꯐꯔꯦ ꯐꯔꯦ
ꯄꯤꯅ ꯍꯥꯟꯅ ꯂꯍꯣꯡꯕꯒꯤ
ꯑꯦ ꯑꯦ ꯑꯦ ꯑꯦ ꯍꯧꯖꯤꯛꯀꯥꯟꯗꯤ ꯑꯗꯣ ꯀꯩꯅꯣꯅꯦ ꯑꯍꯟꯁꯤꯡꯅ ꯑꯗꯨꯝ ꯅꯪꯁꯨ ꯍꯎꯈ꯭ꯔꯣ
ꯑꯩꯒꯤꯁꯦ ꯈꯪꯗ꯭ꯔꯦ ꯑꯁ ꯂꯨꯍꯣꯡꯕꯁꯦ ꯍꯥꯟꯅ ꯍꯣꯡꯕꯁꯦ
ꯁꯤꯡꯗꯨ ꯎꯔꯒ ꯑꯃꯨꯛ ꯍꯣꯡꯅꯤꯡꯗ꯭ꯔꯦꯅ ꯑꯁ ꯑꯗꯨꯗꯤ ꯃꯁꯥ ꯃꯁꯥꯒꯤꯅꯤ ꯅꯪꯅ ꯐꯖꯕ ꯅꯨꯄꯥꯕꯣ ꯍꯣꯡꯔꯗꯤ ꯀꯔꯤꯁꯨ ꯄ꯭ꯔꯣꯕ꯭ꯂꯦꯝ ꯂꯩꯔꯔꯣꯏ ꯀꯣ
ꯑꯩꯈꯣꯏꯁꯨ ꯊꯥ ꯐꯥꯏ ꯍꯥꯏꯕꯗꯤ ꯅꯠꯇꯦ ꯑꯗꯨꯕꯨ ꯅꯨꯄꯥ ꯑꯐꯕ ꯊꯤꯕ ꯍꯥꯏꯕꯁꯦ ꯌꯥꯝ ꯂꯨꯔꯅꯦ ꯍꯟꯗꯛ
ꯍꯧꯖꯤꯛꯀꯥꯟꯗꯤꯀꯣ ꯑꯁꯦꯡꯕꯅꯤ ꯑꯗꯨꯁꯨꯅꯤ ꯑꯗꯨ ꯅꯪ ꯐꯖꯅ ꯌꯦꯡꯉꯣꯀꯣ
ꯃꯣꯏꯅ ꯑꯉꯥꯡꯁꯤꯡꯅ ꯌꯨꯝ ꯄꯥꯜꯂꯒ ꯋꯥꯅ ꯂꯩꯕꯗ ꯎꯔꯒ ꯑꯁ ꯑꯩꯈꯣꯏꯁꯨ ꯑꯩꯈꯣꯏꯁꯨ ꯂꯥꯛꯑꯒ ꯁꯨꯃꯥꯏꯅ ꯈꯥꯡꯉꯗꯤ ꯍꯥꯏꯅ ꯈꯜꯂꯒꯀꯣ ꯏꯟ ꯐꯥꯔꯝꯁꯤ ꯇꯪꯁꯜꯂ
ꯑꯗꯨ ꯈꯟꯒꯅꯨ ꯅꯪꯒꯤ ꯅꯨꯄꯥ ꯑꯁ ꯀꯗꯩꯗ ꯃꯤ ꯌꯥꯝ ꯐꯕꯁꯨꯏ ꯃꯤ ꯌꯥꯝ ꯂꯩꯕꯅꯦ ꯑꯗꯣ ꯐꯖꯅ ꯌꯦꯡꯈꯒ ꯃꯇꯝ ꯆꯥꯅ ꯂꯨꯍꯣꯡꯉꯣ ꯑꯗꯨꯅ ꯕꯦꯁꯅꯤ
ꯎꯝꯍꯨꯝ
ꯗꯀꯤꯔꯗꯤ ꯅꯪ ꯅꯪ ꯂꯨꯍꯣꯡꯔꯣꯏ
ꯍꯣꯡ ꯍꯣꯡꯗꯕꯤ ꯑꯗꯨꯝ ꯂꯩꯔꯁꯤꯔ ꯈꯟꯕ
ꯍꯩꯁ ꯗꯨ ꯋꯥꯈꯟꯗꯨ ꯇꯣꯛꯈ꯭ꯔꯣ
ꯅꯪ ꯑꯨꯖꯥ ꯑꯣꯏꯔꯒ ꯄꯩꯁꯥ ꯇꯥꯜꯂꯒ ꯑꯗꯨ ꯄꯩꯁꯥꯗꯨ ꯀꯅꯥꯒꯤ ꯅꯪ ꯀꯩꯅꯣ ꯄꯤꯒꯦ ꯍꯥꯏꯕ꯭ꯔꯣ
ꯅꯪꯒꯤ ꯑꯉꯥꯡꯒꯤ ꯅꯪꯒꯤ ꯅꯨ ꯄꯥꯥꯏꯒꯤ ꯅꯠꯇꯗꯗꯤ ꯅꯪꯅ ꯊꯟꯇ ꯆꯥꯕ ꯉꯝꯔꯣꯏꯗ꯭ꯔꯣ
ꯄꯩꯁꯥ ꯇꯥꯜꯂꯦ ꯑꯗꯨꯕꯨ ꯑꯁ ꯇꯥꯜꯂ ꯇꯥꯜꯂꯒ ꯂꯩꯁꯤꯜꯂꯛꯇꯦ ꯍꯥꯏ ꯇꯔ ꯂꯩꯅꯦ ꯍꯧꯖꯤ
ꯀꯂ ꯁꯤꯚꯡ ꯑꯣꯏꯍꯜꯗꯣ ꯑꯗꯨ ꯁꯦꯚꯤꯡ ꯑꯣꯏ ꯍꯥꯜꯂꯒ ꯅꯨꯄꯥ ꯐꯖꯕ ꯊꯤꯔꯒ ꯑꯗꯨ ꯃꯇꯝ ꯆꯥꯅ ꯍꯣꯡꯈ꯭ꯔꯣꯀꯣ
ꯌꯦꯡꯕꯨ ꯇꯥꯔꯦ
ꯍ ꯅꯪꯒꯤꯗ ꯅꯪ ꯅꯨꯄꯤꯗꯤ ꯀꯔꯤ ꯇꯧꯕ꯭ꯔꯥ
ꯅꯥꯎ ꯅꯨꯄꯤ ꯏꯅꯥꯎꯅꯨꯄꯤꯁꯦ ꯍꯧꯖꯤꯛ ꯃꯌꯨꯝ ꯄꯥꯟꯕꯗꯨꯗꯤ ꯑꯩꯈꯣꯏ ꯈꯨꯅ ꯄꯥꯝꯃꯤꯅꯦꯕ ꯑꯗꯨꯒꯤ ꯃꯥꯗꯤ
ꯌꯨꯝꯗ ꯑꯗꯨꯝ ꯂꯩꯌꯦꯗ ꯑꯗꯨꯕꯨ ꯑꯩꯈꯣꯏꯁꯦ ꯆꯤꯟꯅꯥꯎ ꯃꯉꯥ ꯁ
ꯅꯨꯄꯤ ꯈꯛꯇ
ꯅꯨꯄꯤ ꯀꯇ ꯐꯔꯦꯗ ꯅꯨꯄꯤ ꯅꯨꯄꯤꯅ ꯐꯔꯦ ꯍꯧꯖꯤꯛꯀꯥꯟꯗꯤꯀꯣ ꯅꯨꯄꯥꯈꯣꯏꯗꯤ ꯑꯁ ꯑ
ꯑꯗꯨꯒ ꯍꯧꯖꯤꯛ ꯁ꯭ꯀꯨꯜ ꯀꯥꯔꯤ ꯈꯔꯗꯤ
ꯑꯦ ꯑꯦ ꯅꯨꯄꯥ ꯏꯌꯥꯝꯕꯁꯤꯡꯗꯣ ꯀꯣꯛꯁꯔ ꯂꯩꯕꯅꯦ
ꯈꯪꯗ꯭ꯔꯦ ꯅꯨꯄꯥ ꯌꯥꯎꯗ꯭ꯔꯁꯨ ꯃꯤ ꯃꯤꯒꯤ ꯃꯤꯠꯌꯦꯡꯗꯗꯤ ꯎꯁꯤꯠꯇꯕꯒꯨꯝꯕꯗꯤ ꯂꯩꯌꯦꯗꯅ
ꯑꯗꯨꯁꯨ ꯂꯩꯌꯦ ꯑꯗꯨ ꯅꯨꯄꯥꯇꯤ ꯗꯔꯀꯥꯔꯗꯤ ꯑꯣꯏꯌꯦ ꯑꯣꯏꯔꯁꯨ ꯅꯨꯄꯤ ꯌꯥꯝꯕꯅ ꯐꯔꯦ
ꯍꯗꯦ
ꯅꯨꯄꯥ ꯅꯨꯄꯥꯗꯤ ꯑꯃꯒꯨꯝꯕ ꯑꯅꯤꯒꯨꯝꯕ ꯂꯩꯔꯗꯤ ꯌꯥꯏ ꯎꯝ ꯂꯩꯔꯝꯒꯅꯤ ꯑꯃꯗꯤ ꯑꯉꯥꯡ ꯑꯉꯥꯡꯅꯤꯅ ꯑꯩ ꯇꯔꯨꯛ ꯇꯔꯦꯠ ꯇꯔꯥ ꯐꯥꯎꯕ ꯄꯣꯛꯄ ꯌꯥꯔꯦ
ꯎ ꯑꯩ ꯏꯅꯥꯎꯅꯨꯄꯤꯗꯤ ꯍꯧꯖꯤꯛ ꯃꯆꯥ ꯑꯍꯨꯝ ꯁꯨꯈ꯭ꯔꯦꯕ
ꯑꯣ
ꯅ ꯀ ꯀ꯭ꯂ꯭ꯂꯥꯁ ꯀ ꯀ꯭ꯂꯥꯁꯥꯁ ꯑ ꯃꯥꯗꯤ ꯍꯥꯏ ꯁ꯭ꯀꯨꯜ ꯀꯥꯔꯤꯉꯩꯗ ꯂꯨꯍꯣꯡꯕꯒꯤꯀꯣ
ꯑꯣ ꯑꯣ ꯑꯣ ꯑꯣ ꯑꯣ ꯑꯣ
ꯍꯧꯖꯤꯛ ꯃꯥꯒꯤ ꯃꯆꯥ ꯑꯍꯟꯗꯨ ꯑ ꯏꯆꯦ ꯑꯣꯜꯂꯒ ꯂꯩꯔꯕꯅꯦ ꯎꯝ ꯑꯩꯈꯣꯏ ꯑꯗꯨꯝ ꯆꯠꯃꯤꯟꯅꯕ
ꯑꯕ ꯃꯤꯅ ꯎꯔꯗꯤ ꯅꯪ ꯅꯪ ꯆ ꯄꯦꯔꯣ ꯑꯗꯨꯝ ꯍꯥꯜꯂꯗꯤ ꯄ ꯍꯣꯏ ꯃꯥꯗꯤ ꯍꯥꯟꯅ ꯂꯨꯍꯣꯡꯕꯒꯤꯀꯣ ꯈꯔ ꯃꯁꯥ ꯃꯌꯥꯏꯁꯨ ꯈꯔ ꯀꯩꯅꯣ ꯇꯥꯒꯅꯤ ꯅꯍ ꯂꯩꯁꯥꯒ ꯀꯩꯅꯣꯗ ꯃꯥꯎꯒꯗꯤ ꯃꯥꯟꯅꯔꯅꯦ
ꯃꯆꯤꯟꯁꯨ ꯑꯗꯨꯝ ꯑꯩꯉꯣꯟꯗ
ꯑ
ꯆꯩꯕ ꯈꯣꯠꯄꯁꯨ ꯃꯥꯅ ꯑꯗꯨꯝ ꯇꯧꯕꯅꯤꯅ ꯃꯤꯅꯗꯤ ꯑꯩꯉꯣꯟꯗꯒꯤ ꯍꯦꯟꯅ ꯑꯍꯟꯅꯅ ꯈꯜꯂ ꯂꯩꯌꯨꯅꯦꯕ
ꯐꯔꯦꯅꯦꯗꯣ
ꯁꯤꯆꯦ ꯀꯧꯔꯁꯤꯔꯥ ꯍꯥꯏꯅ
ꯍꯥꯏꯅ ꯑꯩꯅ ꯍꯧꯁꯦ ꯐꯖꯤ ꯇꯧꯔꯒ ꯂꯩꯔꯤꯅꯦ ꯅꯪꯒꯤ ꯑꯄꯥꯝꯕ ꯇꯎꯣ
ꯅꯣꯡ ꯆꯨꯗ꯭ꯔꯣ ꯅꯣꯏꯗꯗꯤ
ꯑꯌꯥ ꯅꯣꯡ ꯆꯨ ꯃꯟꯕꯅ ꯅꯨꯡꯉꯥꯏꯇꯦ ꯂꯩꯕ ꯄꯥꯟ ꯊꯣꯛꯣꯛꯅꯤꯡꯉꯥꯏꯁꯨ ꯌꯥꯗꯦ ꯑꯗꯨ ꯊꯕꯛ ꯇꯧꯅꯤꯡꯉꯥꯏꯁꯨ ꯂꯩꯇꯦ ꯑ ꯌꯥꯗꯦ ꯑꯗꯨꯝ ꯌꯨꯝꯗ ꯉ ꯌꯨꯝꯗ ꯂꯩ ꯑꯣꯏꯔꯁꯨ ꯅꯣꯡ ꯆꯨꯝꯃꯟꯕꯒꯤ ꯑꯁ ꯅꯨꯡꯉꯥꯏꯇꯦꯗ
ꯑ ꯅꯣꯡ ꯅꯣꯡ ꯆꯨꯕꯁꯦ ꯏꯪꯗꯤ ꯈꯔ ꯏꯪꯉꯦ ꯑꯗꯨꯕꯨ ꯆꯠꯊꯣꯛ ꯁꯤꯗꯤ ꯃꯥꯥꯏꯇꯅꯦ
ꯍꯣꯏ ꯅꯨꯡꯉꯥꯏꯇꯦ ꯏꯟꯁꯥꯡ ꯂꯥꯏꯕ ꯂꯥꯏꯅꯤꯡꯉꯥꯏꯁꯨ ꯑꯗꯨꯝ ꯊꯣꯛꯄ ꯅꯨꯡꯉꯥꯏꯇꯕꯀꯣ
ꯍꯣꯏ ꯃꯌꯥꯝ ꯂꯩꯁꯤꯜꯂꯨꯔꯁꯨ ꯑꯃꯨꯛ ꯄꯠꯂꯦ ꯆꯥꯗ꯭ꯔꯤꯉꯩꯗ
ꯎꯝ ꯁꯦꯡꯕꯅꯤ ꯌꯦꯟꯁꯥꯡꯁꯨ ꯆꯥꯅꯤꯡꯉꯥꯏꯁꯨ ꯂꯩꯇꯦ ꯍꯧꯖꯤꯛꯀꯥꯟꯗꯤ ꯑꯁ ꯇꯥꯜꯂꯨꯗ
ꯍꯞꯇꯥ ꯐꯥꯔꯛꯑꯕꯅꯤꯅ ꯐ ꯁꯨ ꯃꯣꯠꯄ ꯈꯛꯇ ꯅꯣꯡꯁꯦ ꯅꯨꯃꯤꯠ ꯑꯃꯒꯨꯝꯕ ꯐꯥꯔꯛꯑꯗꯤ ꯐꯥꯗꯕ
ꯐꯔꯑ ꯐꯥꯎꯗꯕ ꯎꯝ ꯑꯁꯦꯡꯕꯅꯦ ꯁꯤꯗꯁꯨ ꯑꯗꯨꯝ ꯑꯩꯗꯤ ꯑꯗꯨ ꯊꯝꯝꯕꯅꯤ ꯐꯤꯔꯣꯟꯜꯁꯦ
ꯎꯝ ꯑꯩꯈꯣꯏꯅ ꯌꯨꯝꯗꯒꯤꯗꯧꯅ ꯀꯩꯅꯣ ꯐꯤ ꯁꯨꯅꯤꯡꯉꯥꯏ
ꯆꯨꯡꯉꯏ
ꯂꯩꯔꯗꯤ ꯐꯥꯒꯗꯕ ꯁꯤꯗꯗꯤ ꯂꯩꯁꯨ ꯂꯩꯇꯕꯅꯤꯅ ꯈꯨꯠꯅꯁꯨꯨꯔꯗꯤ
ꯎꯝ ꯑꯩꯗꯤ ꯋꯥꯁꯤꯡ ꯃꯦꯆꯤꯟꯗꯒꯤ ꯑꯗꯨꯝ ꯇꯧꯋ ꯎꯝ
ꯑꯣ ꯑꯩꯈꯣꯏꯅ
ꯗ꯭ꯔꯥꯏ ꯇ ꯑ ꯑꯗꯨ ꯍꯧꯖꯤ ꯀꯗ ꯑ ꯉ ꯀꯨꯝꯁꯤꯗꯤ ꯅꯣꯡ ꯆꯨꯃꯟꯗ꯭ꯔꯣ
ꯍꯣꯏ ꯅꯣꯡ ꯆꯨꯗꯤ ꯆꯨꯨꯔꯦ ꯑꯗꯨꯕꯨ ꯂꯧ ꯎꯕꯁꯤꯡꯅ ꯏꯁꯤꯡ ꯂꯩꯇꯦ ꯍꯥꯏꯌꯦ
ꯇꯌꯦ ꯑꯁ ꯐꯔꯤꯒꯤꯔꯣꯀꯣ
ꯒ꯭ ꯃꯌꯥꯦꯟ ꯇꯥꯗꯦ ꯅꯣꯡꯗꯤ ꯑꯗꯨꯝ ꯆꯨꯔ ꯂꯩꯌꯦ ꯑꯗꯨꯕꯨ ꯂꯧ ꯁꯨꯕꯁꯤꯡꯗꯤ ꯏꯁꯤꯡ ꯏꯁꯤꯡ ꯂꯩꯇꯦ ꯏꯁꯤꯡ ꯂꯩꯇꯦ ꯍꯥꯏꯔ ꯂꯩ
ꯍꯪꯗꯦꯗ ꯣꯡ ꯅꯣꯡꯗꯨ ꯀꯗꯥꯏ ꯆꯠꯈ꯭ꯔꯕ꯭ꯔꯣ ꯑꯗꯨ
ꯇꯨꯃꯟꯕꯒꯤ ꯃꯊꯛꯇ ꯆꯠꯈꯤꯕ ꯑꯣꯏꯔꯣ
ꯑꯃꯨꯛꯀꯀꯥ ꯈꯠꯄ꯭ꯔꯥ ꯑꯃꯨꯛꯀꯀꯥ ꯈꯠꯄ꯭ꯔꯥ ꯈꯪꯗꯦ
ꯇ ꯈꯥꯏ ꯈꯕꯖꯅꯤ ꯖꯨꯍꯟꯒꯦ
ꯍꯗꯤ
ꯎ
ꯅꯪꯗꯤ ꯀꯩꯅꯣ ꯂꯣꯏꯔ ꯀꯔꯤ ꯀꯔꯤ ꯊꯕꯛ ꯇꯧꯔꯤꯕ꯭ꯔꯣ
ꯀ꯭ꯂꯥꯁꯇꯕꯨ ꯂꯣꯏꯔꯒ ꯍꯜꯂꯛꯑꯗꯤ ꯀꯩꯅꯣ ꯇꯧꯋꯦ ꯑꯩꯈꯣꯏ ꯇ꯭ꯨꯏꯁꯟꯁꯨ ꯂꯧꯋꯦꯕ
ꯑꯣ ꯇꯁꯥꯟ
ꯑꯗꯨꯗꯤ ꯑ ꯇꯏꯁꯟ ꯂꯧꯋꯦ ꯇꯁ ꯑꯁ ꯄꯤꯁꯥ ꯂꯧꯅꯤꯡꯗꯦ ꯍꯥꯏꯕꯅꯤ ꯋꯥꯃꯟꯗꯒꯤ ꯑꯗꯨꯒ ꯀꯩꯅꯣꯁꯤꯡꯅ ꯑꯃꯃꯝ
ꯃꯃꯥ ꯃꯄꯥꯁꯤꯡꯅ ꯊꯥꯔꯛꯀꯅꯤ ꯍꯥꯏꯅ ꯑꯗꯨꯝ ꯊꯥꯔꯛꯁꯤꯅ ꯍꯥꯏꯗ ꯑꯉꯥꯡꯁꯤꯡꯒꯤ ꯃꯁꯛ ꯊꯥꯎ ꯎꯞꯅꯤꯡꯂꯛ ꯅꯪꯒꯤ ꯏꯁꯣꯔ ꯕꯣꯔ ꯐꯪꯒꯅꯤꯅ ꯑꯉꯥꯡꯕꯨ ꯐꯖꯅ ꯁꯦꯝꯍꯜꯂꯣ
ꯑꯁ ꯍꯧꯖꯤꯛꯀꯥꯟ ꯑꯉꯥꯡꯁꯤꯡ
ꯑꯉꯥꯡꯁꯤꯡꯁꯦ ꯑꯩꯈꯣꯏꯁꯨ ꯑꯉꯥꯡꯗꯤ ꯑꯣꯏ ꯑꯗꯨꯕꯨ ꯑꯉꯥꯡ ꯃꯆꯥ ꯄꯤꯄ꯭ꯔꯨꯁꯤꯡꯗ ꯎꯝ
ꯎꯝ ꯍꯥꯏꯕ ꯉꯝꯗꯅꯦ ꯃꯣꯏ ꯃꯆꯤꯟ ꯈꯨꯀꯟꯗꯨꯒ ꯑꯩꯈꯣꯏꯗꯒꯤ ꯍꯦ ꯁꯤꯡꯈ꯭ꯔꯦꯕ ꯃꯣꯏꯅ
ꯑꯁ ꯁꯤꯡꯃꯟꯗꯅ ꯁꯤꯡꯃꯟꯗꯅ ꯑꯩꯈꯣꯏꯗꯤ ꯑꯩꯈꯣꯏꯗꯤ ꯀꯩꯅꯣ ꯇꯧꯅꯤꯡ ꯐꯣꯟꯒꯨꯝꯕ ꯄꯥꯏꯔꯁꯨ ꯑꯁ ꯑꯩꯈꯣꯏꯗꯒꯤ ꯍꯦꯜꯂꯦ ꯅꯣꯏꯗꯤ
ꯁꯤꯡꯃꯟꯗꯨꯅꯀꯣ ꯑꯩꯈꯣꯏꯁꯨ ꯄꯥꯈꯠꯂꯒ ꯌꯦꯡꯗ꯭ꯔꯒ ꯂꯩꯕꯅꯦꯕꯒ ꯃꯔꯛ ꯃꯔꯛꯇ
ꯇꯥꯛꯄꯤꯗ꯭ꯔꯁꯨ ꯑꯗꯨꯝ ꯂꯣꯏꯅꯃꯛ ꯃꯐꯝꯗꯣ ꯁꯤꯗ ꯆꯪꯂꯤ ꯁꯨꯃꯥꯏꯅ ꯇꯧꯏꯤ ꯍꯥꯏꯕꯗꯣ ꯈꯪꯉ ꯂꯩꯌꯦꯕ ꯃꯣꯏꯗꯤ
ꯑꯁ ꯂꯣꯏ ꯈꯥꯡꯈ꯭ꯔꯕꯅꯤ
ꯎꯝ ꯍ
ꯀꯔꯤ ꯀꯔꯤ ꯆꯥꯕꯒꯤꯔꯥ ꯑꯗꯨ ꯁꯦꯡꯕꯗꯨꯣ ꯀꯔꯤꯔꯣ ꯈꯪꯒꯦ
ꯑꯗꯨꯕꯨꯗꯤ ꯄꯣꯛꯇ꯭ꯔꯤꯉꯩꯗꯒꯤ ꯍꯤꯗꯥꯛ ꯄꯤꯕ ꯍꯧꯔꯕꯅꯤꯅ
ꯑꯩꯣꯏ ꯁꯁꯤꯃꯕꯤ ꯅꯥꯏ
ꯍꯣꯏ ꯑꯗꯨꯗꯉꯥꯏ
ꯁꯤꯡꯅꯤꯡꯉꯤ ꯑꯣꯏꯔꯁꯨ ꯁꯤꯡꯗꯤꯅꯦ ꯅꯣꯏꯗꯤ ꯁꯤꯡꯔꯝꯒꯅꯤꯗ
ꯁꯤꯡꯗꯦꯗ ꯑ ꯑꯩꯈꯣꯏꯒꯤ ꯃꯄꯣꯛꯁꯦ ꯊꯦꯡ ꯌꯥꯝ ꯊꯦꯡꯕ ꯁꯨꯅꯗꯕ ꯑꯗꯨꯒ ꯉꯟꯕ ꯇꯨ ꯊꯥꯎꯖꯟꯁꯤꯡꯒꯤ ꯑꯁꯤ ꯇꯨ ꯊꯥꯎꯖꯟ ꯏꯂꯚꯦꯟ ꯇꯨꯋꯦꯜꯁꯤꯡꯒꯤ ꯑꯉꯥꯡꯁꯨ ꯑꯣꯏꯍꯧꯗꯕ ꯑꯗꯨꯒꯤ